ꯍꯜꯂꯣ ꯍꯜꯂꯣꯂꯔ ꯃꯣꯔꯅꯤꯡ ꯃꯣꯔꯅꯤꯡ ꯀꯃꯥꯏ ꯀꯃꯥꯏ ꯇꯧꯕꯤꯔꯤꯒꯦ ꯍꯧꯒꯠꯂꯠꯂꯦ ꯍꯧꯒꯠꯂꯠꯂꯦ
ꯑꯣ ꯄꯪꯂꯩ ꯄꯪꯂꯩ ꯂꯩꯔꯤꯗ ꯑꯩꯁꯨ ꯑꯩ ꯑꯁ ꯉꯔꯥꯡꯕꯣꯣꯟ ꯌꯦꯡꯗ꯭ꯔꯕꯗꯤ ꯈꯔ ꯌꯥꯍꯥꯎ ꯊꯦꯡꯈ꯭ꯔꯦ
ꯑꯣ ꯑꯩꯁꯨꯅꯤ ꯇꯧꯔꯤ ꯆꯞ ꯃꯥꯟꯅꯩ ꯌꯥꯎꯁ ꯔ ꯊ ꯌꯦꯡꯦ ꯖꯤ
ꯌꯥꯎꯗꯤ ꯑꯔꯣꯏꯕꯤ ꯊꯤꯡ
ꯃꯥꯅꯤ ꯃꯥꯅꯤ
ꯎꯝ
ꯑꯁ ꯅꯣꯡꯃꯗꯤ ꯅꯨꯡꯉꯥꯏꯔꯦ ꯂꯩꯥꯎ ꯊꯦꯡꯖꯔꯁꯨ ꯋꯥꯈꯜꯗ ꯏꯕꯗꯤ ꯟꯒ ꯃꯖꯥ ꯌꯇꯥꯔꯦ
ꯎꯝ ꯃꯤꯁ ꯑꯣꯏ ꯍꯧꯗꯕꯗꯣ
ꯎꯝ ꯁꯣꯏꯗꯧꯕꯗ ꯅꯨꯡꯉꯥꯏꯖꯔꯦ ꯕ꯭ꯔꯦꯛꯐꯥꯁ ꯀꯩꯀꯥꯥ ꯆꯥꯕꯤꯔꯕꯣ
ꯆꯥꯔꯦ ꯕ꯭ꯔꯦꯛꯐꯥꯁ ꯂꯣꯏꯔꯦ
ꯑꯣ
ꯕ꯭ꯔꯦꯛꯐꯥꯁ ꯂꯣꯏꯔꯒ ꯀꯥꯗ ꯆꯪꯉ ꯑꯃꯨꯛ ꯐꯝꯃꯤꯌꯦ ꯎꯝ ꯆꯥꯔꯕꯣ
ꯍꯣꯌꯏ ꯑꯩꯁꯨ ꯆꯥꯕ ꯇꯣꯛꯄꯗ ꯉꯥꯏꯔꯤ ꯑꯗꯨꯗ ꯑꯩꯅ ꯈꯜꯂꯤꯗꯤ
ꯑꯣ ꯕ꯭ꯔꯦꯛꯐꯥꯁ ꯆꯥꯕ ꯂꯣꯏꯕꯗ ꯉꯥꯏꯔꯤꯕ
ꯑꯩ ꯋꯥꯥꯛꯀꯤꯡ ꯆꯠꯂꯨꯔꯦꯗꯅ ꯑꯗ ꯉꯥꯏꯍꯥꯛ ꯊꯦꯡ ꯊꯦꯡꯖꯔꯁꯨ ꯉꯥꯡꯁꯤ ꯉꯁꯤꯗꯤ ꯋꯥꯀꯤꯡ ꯈꯔ ꯆꯠꯂꯨꯔꯦ ꯆꯠꯇ ꯅꯨꯡꯉꯥꯏꯇꯦꯅ ꯇꯦ ꯏꯁꯥꯖꯦ ꯆꯠꯊꯣꯛꯎꯔꯦ ꯑꯗꯨꯒ ꯀꯩꯅꯣ ꯇꯧꯔꯛꯄ ꯍꯥꯏꯇꯥꯔꯦ ꯍꯜꯂꯛꯀꯥꯟꯗ ꯑꯗꯨꯝ ꯕ꯭ꯔꯦꯛꯐꯥꯁ ꯀꯩꯀ
ꯑꯣ ꯌꯥꯏꯌꯦ ꯌꯥꯏ ꯇꯧꯗ ꯇꯧꯒꯗ ꯍꯛꯆꯥꯡ ꯐꯕꯅ ꯂꯟꯅꯤ ꯎꯝ ꯍꯛꯆꯥꯡ ꯐꯠꯇ ꯌꯥꯕ ꯅꯠꯇꯦ ꯇꯨꯡꯒꯤ ꯌꯨꯝꯕꯤꯔꯦꯟꯅꯦꯕ
ꯃꯥꯅꯦ ꯃꯥꯅꯦ ꯑꯩꯅ ꯁꯨꯝ ꯂꯝꯕꯤ ꯁꯨꯝ ꯆꯠꯄ ꯆꯠꯀꯥꯟꯗꯀꯣ ꯑꯩꯅ ꯈꯜꯂꯤꯁꯦ ꯑꯩꯈꯣꯏ ꯁꯨꯝ ꯋꯥꯈꯜ ꯑꯃ ꯂꯥꯛꯑꯦꯕꯀꯣ ꯑꯩꯅ ꯈꯜꯂꯤꯁꯦ ꯑꯩꯈꯣꯏ ꯆꯠꯂꯤꯕ ꯑꯩꯈꯣꯏꯅ ꯆꯠꯂꯤꯕ ꯂꯝꯕꯤꯁꯦ ꯍꯥꯏꯇꯥꯔꯦ ꯆꯤꯡ ꯀꯩꯅꯣ ꯑꯣꯏꯖꯔꯁꯨꯀꯣ ꯍꯥꯏꯗꯤ
ꯎꯝ
ꯀꯩꯅꯣꯅꯦ ꯍꯥꯏꯇꯥꯔꯦ ꯈꯔ ꯍꯥꯏꯗꯤ ꯃꯣꯏꯅ ꯁꯨꯝ ꯇꯨꯔꯤꯁ ꯀꯩꯀꯥ ꯂꯥꯛꯄꯁꯦ ꯃꯤꯈꯩ ꯁꯨꯝ ꯌꯦꯡꯕ ꯈꯣꯠ ꯐꯖꯕ ꯂꯥꯛꯄ ꯍꯧꯖꯤꯛ ꯃꯣꯏꯅ
ꯑꯥ
ꯍꯥꯏꯗꯤ ꯈꯔꯥ ꯃꯣꯠꯆꯜꯂꯝꯃꯦ ꯍꯥꯏꯇꯥꯔꯦꯀꯣ ꯍꯥꯏꯗꯤ ꯑꯗꯨꯝ ꯃꯣꯠꯁꯤꯟꯕ ꯍꯥꯏꯁ ꯃꯣꯏ ꯀꯩꯀꯩ ꯍꯨꯟꯗꯣꯛꯄꯗꯨ ꯗꯁꯕꯤꯟꯕꯨꯗꯤ ꯑꯗꯨꯗ ꯊꯝꯗꯦꯕꯀꯣ ꯊꯝꯗ꯭ꯔꯁꯨ ꯃꯣꯏꯅ ꯍꯨꯟꯗꯣꯛꯄ ꯈꯣꯠꯄ ꯇꯧꯕꯗ ꯌꯥꯝ ꯃꯣꯠꯂꯦꯕꯀꯣ
ꯑꯥ
ꯑꯩꯅ ꯈꯜꯂꯤꯁꯤ ꯉꯁꯤ ꯁꯥꯔꯕꯤꯁꯤꯡ ꯇꯧꯁꯤꯔꯁꯤꯅꯤꯀꯣ ꯑꯩꯈꯣꯏ ꯀꯩꯅꯣꯒꯤꯁꯦ ꯖꯒꯥꯁꯦ ꯑꯗꯨ ꯄꯣꯠꯇꯣ ꯍꯥꯏꯗꯤ ꯃꯣꯠꯂꯗꯤ ꯐꯖꯗꯦꯗꯤ ꯃꯣꯠꯂꯗꯤ ꯐꯖꯗꯦꯗꯅ ꯃꯐꯝꯁꯦ ꯃꯤꯅ ꯂꯥꯛꯀꯥꯟꯗꯁꯨ ꯌꯦꯡꯕꯗ ꯐꯖꯗꯦꯗꯅ ꯑꯩꯅ ꯈꯜꯂꯤꯁꯤ ꯄꯨꯂꯞ ꯑꯣꯏꯅ ꯇꯧꯔ ꯇꯧꯊꯣꯛꯑꯁꯤꯔꯁꯤꯅꯦ ꯑꯩꯅꯀꯣ ꯑꯉꯥꯡꯁꯤꯡ ꯍꯣꯔꯦꯟ ꯑꯩꯅ ꯈꯜꯂꯤꯁꯤ ꯍꯣꯔꯦꯟ ꯅꯨꯡꯗꯥꯡ ꯋꯥꯏꯔꯝꯁꯦ
ꯎꯝ
ꯁꯤꯗ ꯃꯣꯏꯁꯤ ꯐꯖꯅ ꯀꯧꯔꯒ ꯐꯖꯅ ꯋꯥꯔꯤ ꯁꯥꯟꯅꯔꯒꯀꯣ
ꯌꯥꯏꯌꯦ ꯌꯥꯏꯌꯦ ꯍꯟꯗꯛ ꯂꯥꯛꯏꯕ ꯁꯟꯗꯦꯁꯦ ꯁꯤꯗ ꯁꯟꯗꯦꯁꯤꯗ ꯇꯧꯔꯁꯨ ꯌꯥꯏꯌꯦ ꯍꯥꯏꯕꯗꯤ ꯉꯁꯥꯏꯒꯤ ꯅꯣꯏ ꯑꯩꯈꯣꯏ ꯀꯩꯁꯨ ꯂꯥꯛꯅꯕ ꯅꯇꯦꯅ ꯑꯗꯨꯅ ꯉꯁꯥꯏꯒꯤ ꯀꯩꯅꯣ ꯇꯧꯔꯒ ꯅꯪ ꯑꯗꯣ ꯅꯥꯀꯟꯗꯒꯤ ꯉꯁꯥꯏꯒꯤ ꯑꯉꯥꯡꯒꯗꯨ ꯂꯣꯏ ꯍꯥꯏꯔꯕ ꯑꯩꯅ ꯁꯣꯝ ꯅꯥꯀꯟꯗ ꯑꯉꯥꯡꯒꯁ ꯂꯣꯏꯅ ꯄꯥꯎ ꯄꯤꯔꯕꯀꯣ
ꯑ ꯃꯥꯥꯟ
ꯑꯗꯨꯒ ꯉꯁꯥꯏꯒꯤ ꯃꯤꯇꯤꯡ ꯃꯆꯥ ꯑꯃ ꯇꯧꯔꯕ
ꯎꯝ
ꯑꯗꯨꯒ ꯌꯥꯏꯑꯕ ꯇꯧꯕꯗꯣ
ꯌꯥꯏ ꯌꯥꯏ ꯑꯗꯨꯃꯥꯏꯅ ꯇꯧꯔꯒ ꯀꯣ ꯑꯗꯨꯃꯥꯏꯅ ꯇꯧꯔꯒ ꯁꯦꯡꯗꯣꯛ ꯈꯣꯠꯇꯣꯛ ꯇꯧꯔꯒ ꯅꯥꯟꯅ ꯊꯝꯃꯗꯤꯀꯣ ꯑꯗꯒꯤ ꯃꯣꯠꯁꯨ ꯃꯣꯠꯁꯤꯟꯗꯔꯦ ꯑꯗꯒꯤ
ꯑꯥ
ꯃꯤꯅ ꯌꯦꯡꯕꯁꯨ ꯐꯖꯔꯦ ꯂꯥꯛꯄꯗꯁꯨ ꯀꯩꯁꯨ ꯍꯪꯒꯣꯏꯔꯔꯣꯏ
ꯃꯥꯅꯦ ꯃꯥꯅꯦ ꯎꯝ ꯐꯩ ꯑꯗꯨꯅꯦ ꯑꯗꯩꯗꯤ ꯉꯁꯥꯏꯒꯤ ꯑꯩꯈꯣꯏ ꯀꯩ ꯍꯥꯏꯅꯤ ꯑꯩꯈꯣꯏꯒꯤ ꯂꯩꯀꯥꯏꯒꯤ ꯀ꯭ꯂꯤꯅꯦꯁꯁꯤꯁꯨ ꯃꯌꯥꯝꯅ ꯁꯛ ꯈꯪꯅꯕ
ꯃꯥꯅꯦ ꯃꯥꯅꯦ
ꯑꯗꯒꯤꯗꯤ ꯍꯛꯆꯥꯡꯁꯨ ꯐꯅ ꯐꯅ ꯂꯣꯏ ꯂꯩꯕ
ꯎꯝ
ꯑꯗꯩ ꯃꯤꯅꯁꯨ ꯃꯇꯧ ꯇꯝꯅꯕ ꯑ ꯑꯗꯨ ꯑꯗꯨꯛꯀꯤꯛ ꯐꯖ ꯋꯥꯈꯜꯂꯣꯟꯅꯤ ꯀꯩꯅꯣ ꯑꯗꯨ ꯑꯩꯈꯣꯏꯅ ꯉꯁꯥꯏꯒꯤ ꯇꯧꯒꯗꯕꯅꯤ ꯇꯧꯒꯗꯕꯅꯦ ꯑꯩꯈꯣꯏ ꯄꯨꯟꯅ ꯄꯨꯜꯂꯒꯀꯣ ꯑꯃꯨꯛꯇꯪ ꯃꯥꯟꯅꯔꯒ ꯍꯥꯏꯇꯥꯔꯦ ꯄꯨꯂꯞ
ꯎꯝ ꯎꯝ ꯑꯗꯨꯃꯥꯏꯅ ꯇꯧꯔꯒ ꯎꯝ ꯃꯣꯏꯗꯤ ꯑꯉꯥꯡꯈꯩꯗꯁꯨ ꯃꯣꯏꯁꯨ ꯈꯪꯉꯤꯗꯅ ꯃꯣꯏꯁꯨ ꯍꯌꯦꯡꯋꯥꯏ ꯁꯨꯃꯥꯏꯅ ꯇꯧꯔ ꯃꯨꯠꯄ ꯈꯣꯠꯆꯤꯟꯂ ꯇꯧꯔ ꯇꯥꯔꯗꯤ ꯃꯣꯏꯁꯨ ꯍꯥꯏꯗꯤ ꯄꯣꯠꯇꯨ ꯇꯧꯕ ꯃꯇꯝꯗ ꯈꯤꯇꯪ ꯅꯨꯡꯉꯥꯏꯇꯕ ꯈꯣꯠꯇꯕ ꯈ ꯏꯀꯥꯏꯕ ꯐꯥꯎꯗꯅꯕ ꯍꯥꯏꯇꯥꯔꯦꯣ ꯀꯣ ꯁꯤ ꯁꯦꯡꯕꯕꯁꯤ ꯍꯥꯏꯗꯤ ꯃꯣꯏꯗ ꯋꯥꯈꯜꯂꯣꯟꯗꯨꯁꯨ ꯁꯤꯦ ꯄꯣꯠꯁꯦ ꯍꯥꯞꯆꯤꯟ ꯇꯥꯔꯗꯤ ꯍꯌꯦꯡꯉꯑꯣꯏꯦꯕ ꯑꯩꯈꯣꯏ ꯃꯈꯥ ꯇꯥꯕ ꯃꯣꯏꯗꯤ ꯈꯪ ꯍꯥꯏ ꯇꯥꯛꯄꯤꯌꯨ ꯇꯝꯍꯧꯗ꯭ꯔꯕ ꯇꯥꯔꯗꯤ ꯃꯣꯏ ꯀꯩꯁꯨ ꯈꯪꯉꯣꯏꯕ ꯄꯣꯠꯁꯦ ꯁꯨꯃꯥꯏꯅ ꯇꯧꯅꯤꯅ ꯃꯣꯏꯁꯨꯦ ꯑꯗꯨꯝꯜꯂ ꯌꯦꯡꯁꯤꯜꯂ ꯂꯩꯔ ꯁꯔꯛꯇꯤ ꯑꯩꯈꯣꯏꯅ ꯈꯨꯠ ꯊꯤꯜꯂ ꯊꯤꯜꯂꯒ ꯇꯥꯛꯑ ꯇꯥꯔꯗꯤ ꯃꯣꯏ ꯍꯌꯦꯡꯋꯥꯏ ꯃꯣꯏ ꯃꯣꯏ ꯃꯆꯥ ꯃꯁꯨ ꯑꯣꯏꯔꯦ ꯂꯥꯛꯑ ꯁꯨ ꯃꯣꯏꯒꯤ ꯃꯈꯥ ꯂꯥꯛꯑꯁꯨ ꯀꯣ ꯑꯗꯨ ꯃꯣꯏꯅꯁꯨ ꯑꯃꯨꯛ ꯇꯥꯛꯄꯤ ꯃꯥꯅꯤ ꯃꯁꯥ ꯑꯗꯨꯗ ꯃꯣꯏꯅ ꯆꯔꯣꯟ ꯁꯨꯔꯣꯟ ꯂꯥꯛ ꯃꯇꯝꯗꯁꯨ ꯃꯣꯏꯅ ꯇꯥꯛꯄ ꯌꯥꯏꯑꯕꯀꯣ ꯁꯨꯃꯥꯏ ꯁꯨꯃꯥꯏꯅ ꯇꯧꯕ ꯇꯧꯒꯗꯕꯅꯤ ꯁꯨꯃꯥꯏꯅ ꯇꯧꯒꯗꯕꯅꯤꯅꯀꯣ ꯑꯁꯤꯅ ꯌꯥꯝ ꯐꯕ ꯄꯣꯠꯅꯦꯕꯀꯣ ꯍꯥꯏ ꯍꯥꯏꯗꯤꯅ ꯑꯦꯛꯖꯥꯝꯄꯜ ꯑꯣꯏꯅ ꯍꯥꯏꯇꯥꯔꯦꯀꯣ
ꯗꯨꯅꯤ ꯃꯌꯥꯝꯗ ꯂꯣꯏ ꯃꯉꯥꯡꯈꯩꯁꯦ ꯍꯧꯖꯤꯛꯀꯥꯟ ꯍꯧꯖꯤꯛꯀꯤ ꯂꯩꯔꯤꯕ ꯌꯨꯠꯁ ꯈꯩꯀꯣ꯫ ꯌꯨꯠꯈꯩꯁꯤꯗ ꯑꯩꯈꯣꯏꯅ ꯇꯥꯛꯄꯤꯒꯗꯕꯅꯦꯕ ꯑꯗꯒꯤꯗꯤ꯫ ꯑꯩꯈꯣꯏꯒꯤ ꯃꯌꯥꯝꯁꯨ ꯆꯪꯗꯅ ꯉꯁꯥꯏꯒꯤ꯫ ꯑꯩꯈꯣꯏꯒꯤ ꯐꯤꯜꯒꯤ ꯀꯟꯗꯤꯁꯟ ꯍꯦꯛ ꯐꯒꯠꯍꯟꯕ꯫ ꯀꯣ ꯑꯗꯒꯤꯗꯤ ꯑꯩꯈꯣꯏꯒꯤ ꯂꯩꯀꯥꯏꯒꯤ ꯄꯨꯈꯤ ꯂꯩꯀꯥꯏꯒꯤ ꯄꯨꯈ꯭ꯔꯤꯁꯦ꯫ ꯂꯩꯀꯥꯏ ꯄꯨꯈ꯭ꯔꯤꯁꯤꯁꯨ ꯌꯥꯝ ꯇꯣꯏꯅ ꯁꯦꯡꯗꯕ ꯌꯥꯗꯦꯕ꯫ ꯍꯥꯏꯗꯤ ꯃꯥꯅꯦ ꯄꯨꯝꯅꯃꯛ ꯃꯍꯤꯛꯁꯦ ꯑꯩꯈꯣꯏꯒꯤ꯫ ꯗꯤꯖꯤꯁꯁꯦ ꯃꯍꯤꯛꯁꯦ
ꯎ
ꯂꯅꯥ ꯄꯨꯝꯅꯃꯛꯁꯦ ꯑꯩꯈꯣꯏꯅ ꯀꯥꯏꯁꯤ ꯊꯣꯛꯂꯛꯀꯦ ꯍꯥꯏ ꯃꯇꯝꯗ ꯆꯤꯟꯖꯥꯛꯀ ꯏꯁꯤꯡꯒꯁꯤꯗꯩꯅ ꯍ ꯎꯝ ꯎꯝ ꯑꯗꯨꯅ ꯉꯁꯥꯏꯒꯤ ꯄꯨꯈ꯭ꯔꯤꯁꯦ ꯑꯩꯈꯣꯏ ꯂꯩ ꯏꯀꯥꯏ ꯄꯨꯈ꯭ꯔꯤꯁꯦ ꯐꯖꯅ ꯑꯃꯨꯇꯪ ꯁꯦꯡꯗꯣꯛꯄ ꯍꯥꯏꯇꯥꯔꯦ
ꯎꯝ꯫
ꯑꯩꯈꯣꯏꯒꯤ ꯗꯤꯇꯔꯖꯦꯟ ꯑꯃ ꯑꯃ ꯀꯔꯤ ꯀꯔꯤ ꯂꯣꯏꯅ ꯂꯩꯗꯥꯏꯅꯤ ꯑꯩꯈꯣꯏꯒꯤ ꯒꯩ꯫ ꯀꯩꯅꯣ ꯍꯥꯞꯄ ꯌꯥꯕ ꯑꯗꯒꯤꯗꯤ ꯃꯩ ꯊꯥꯗꯣꯛꯄ ꯌꯥꯕ ꯅꯥꯀꯟ ꯅꯥꯀꯟ ꯑ꯫ ꯇꯧꯔꯒ ꯉꯁꯥꯏꯒꯤ ꯑꯀꯣꯏꯕꯁꯦ ꯁꯦꯡꯇꯣꯛꯑꯒ꯫ ꯑꯗꯩ ꯐꯤꯅꯥꯏꯟ ꯀꯔꯤ ꯀꯩꯀꯥ ꯑꯃ ꯑꯃ ꯆꯥꯏꯊꯣꯛꯇꯅ ꯀꯣ꯫ ꯍꯥꯏꯗꯤ ꯑꯀꯣꯏꯕꯁꯤꯡꯁꯦ ꯑꯗꯒꯤꯗꯤ꯫ ꯄꯨꯈ꯭ꯔꯤꯗ ꯉꯁꯥꯏꯒꯤ ꯐꯤꯖꯤꯀꯤ ꯊꯥꯖꯕ ꯊꯥꯗꯕꯁꯨ ꯌꯥꯏ ꯈꯔ꯫ ꯎꯝ ꯎꯝ ꯏꯁꯤꯡꯗꯣ ꯈꯤꯇꯪ ꯂꯨꯅꯕ ꯍꯥꯏꯇꯥꯔꯦ꯫
ꯑꯗꯨꯗ ꯇꯥꯎꯔꯤ ꯇꯥꯎꯔꯤꯕ ꯀꯩꯅꯣ ꯀꯪ ꯀꯩꯀꯥꯁꯨ ꯂꯣꯏꯅ꯫ ꯀꯣ ꯍꯥꯏꯗꯤ ꯈꯣꯡꯒꯠ ꯂꯧꯊꯣꯛꯑꯒ ꯀꯣ ꯐꯖꯅ ꯅꯥꯟꯅ ꯁꯦꯝꯃꯒ ꯑꯗꯒꯤ꯫ ꯀꯩꯀꯥ ꯍꯧꯖꯤꯛ ꯅꯥꯀꯟ ꯅꯥꯀꯟ ꯑꯣꯏꯗ ꯂꯩꯔꯤ꯫ ꯂꯩꯔꯤꯕ ꯄꯥꯝꯕꯤ ꯀꯩꯀꯥ ꯍꯧꯖꯤꯟꯕ ꯌꯥꯝꯅ ꯌꯦꯡꯕꯗ꯫ ꯐꯖꯗ꯭ꯔꯕꯗꯒꯤ ꯇꯧꯕꯁꯦ ꯑꯗꯒꯤ ꯀꯩꯅꯣ ꯇꯧ ꯌꯥꯝ ꯊꯤ ꯍꯧꯖꯤꯟꯕꯁꯤꯁꯨꯀꯣ ꯌꯥꯝꯅ꯫ ꯀꯣꯡ ꯍꯥꯎꯆꯤꯟꯕꯁꯨ ꯌꯥꯝ ꯐꯖꯗꯦꯕ ꯑꯗꯒꯤ ꯂꯤꯟ ꯀꯩꯀꯥ ꯊꯣꯛꯂꯛꯄꯁꯨ ꯌꯥꯏꯗꯅ꯫ ꯑꯗꯨꯏ ꯑꯗꯨꯁꯨ ꯅꯨꯡꯉꯥꯏꯖꯗꯦꯕꯀꯣ꯫
ꯃꯥꯅꯤ ꯃꯥꯂꯤꯟ ꯇꯤꯟ ꯀꯥꯡ ꯂꯩꯔꯝꯕꯁꯨ ꯌꯥꯏ ꯑꯗꯨꯅ ꯃꯁꯤ꯫
ꯑꯗꯨ ꯑꯩꯅ ꯑꯃꯨꯛ ꯈꯜꯂꯤꯕꯅ꯫ ꯄꯨꯈ꯭ꯔꯤꯒꯤ ꯅꯥꯀꯟꯁꯤꯗ ꯀꯩꯅꯣꯝꯃ ꯀꯩꯅꯣ ꯈꯥꯛꯑ ꯁꯥꯒꯠꯄ ꯍꯥꯏꯇꯥꯥꯔꯦꯀꯣ ꯑꯃ꯫ ꯆꯦꯛꯅ ꯅꯠꯇ꯭ꯔꯒꯅ ꯇꯤꯟꯅ ꯈꯥꯔꯒ ꯑꯩꯈꯣꯏ ꯂꯨꯖꯕꯝꯁꯦ꯫ ꯁꯤ ꯐꯖꯅ ꯑꯣꯄꯟ ꯑꯣꯏꯕꯁꯤ ꯈꯤꯇꯪ꯫ ꯍꯥꯏꯗꯤ ꯐꯠ ꯅꯨꯡ ꯃꯣꯏꯗꯁꯨ ꯂꯨꯖꯕ ꯃꯤꯁꯤꯁꯨ ꯅꯨꯡꯉꯥꯏꯇꯕ ꯈꯣꯠꯇꯕ ꯂꯩꯕꯁꯦ ꯑꯗꯨꯅ꯫ ꯈꯔ ꯈꯥꯖꯤꯟ ꯈꯣꯠꯆꯤꯟ ꯇꯧꯔꯒꯀꯣ ꯅꯥꯟꯅ꯫ ꯁꯦꯝꯃꯒ ꯊꯝꯕꯁꯤꯀꯣ ꯁꯤꯃꯥꯏ ꯁꯨꯃꯥꯏꯅ ꯁꯤꯅ ꯐꯗꯧ ꯃꯥꯜꯂꯦꯕ ꯑꯩꯁꯦ꯫
ꯌꯥꯏ ꯌꯥꯏ ꯌꯥꯏ ꯑꯦꯂꯤꯁ ꯉꯁꯥꯏꯒꯤ ꯄ꯭ꯔꯥꯏꯚꯦꯁꯤꯒꯤ ꯍꯥꯏꯇꯥꯔꯦꯀꯣ꯫ ꯃꯤ ꯑꯃꯒꯤ ꯄ꯭ꯔꯥꯏꯕꯦꯁꯤꯒꯤ ꯍꯥꯏꯇꯥꯔꯦ꯫ ꯑꯗꯨꯅ ꯉꯁꯥꯏꯒꯤ ꯕꯥꯠꯔꯨꯝ ꯑꯩꯈꯣꯏꯒꯤ ꯑꯩꯈꯣꯏ ꯆꯦꯛꯅ ꯈꯥꯖꯤꯜꯂꯒ ꯑꯩꯈꯣꯏꯒꯤ꯫ ꯑꯅꯤ ꯊꯣꯛꯅ ꯁꯦꯝꯕ ꯍꯥꯏꯇꯥꯔꯦ ꯁꯣꯟ ꯅꯥꯀꯟꯒꯤꯅ ꯅꯨꯄꯤ꯫ ꯅꯨꯄꯤꯒꯤ ꯑꯁꯣꯝ ꯅꯥꯀꯟꯗ ꯅꯨꯄꯥꯒꯤ ꯁꯥꯏꯠ ꯇꯣꯉꯥꯟ ꯇꯣꯉꯥꯟꯅꯀꯣ ꯎꯝ꯫ ꯌꯥꯏꯌꯦ ꯑꯗꯨꯃꯥꯏꯅ ꯇꯧꯕꯁꯨ ꯌꯥꯏ ꯎꯝ꯫ ꯍꯧꯖꯤꯛꯀꯥꯟꯗꯤ ꯂꯩꯗꯅ ꯉꯍꯥꯟꯋꯥꯏꯕꯨꯗꯤ ꯑꯗꯨꯝ꯫ ꯑꯩꯈꯣꯏꯒꯤ ꯄꯨꯈ꯭ꯔꯤꯗ ꯂꯩꯀꯥꯏ ꯄꯨꯈ꯭ꯔꯤꯗ ꯀꯩꯗ ꯉꯁꯥꯏꯒꯤ ꯂꯥꯛꯑꯒ ꯑꯗꯨꯝ꯫ ꯑꯣꯄꯟꯗ ꯑꯗꯨꯝ ꯂꯣꯏꯖꯅꯕꯀꯣ꯫ ꯍꯥꯏꯕꯗꯤ ꯑꯣꯄꯟ ꯏꯁꯄꯦꯁꯇ ꯍꯥꯏꯇꯥꯔꯦ ꯑꯣꯄꯦꯟ ꯏꯁꯄꯦꯁꯇ ꯂꯣꯏ ꯂꯣꯏꯖꯟꯅꯕ ꯍꯥꯏꯇꯥꯔꯦ꯫ ꯑꯗꯨ ꯍꯧꯖꯤꯛꯇꯤ ꯉꯁꯥꯏꯒꯤ ꯂꯩꯗꯅ꯫ ꯃꯇꯝꯒꯤ ꯃꯇꯨꯡ ꯏꯟꯅ ꯑꯥꯑꯣꯟꯕ ꯂꯥꯛꯄꯅꯤꯅ ꯍꯥꯏꯇꯥꯔꯦ꯫ ꯌꯦꯡꯕꯗ ꯉꯁꯥꯏꯒꯤ ꯅꯨꯡꯉꯥꯏꯇꯕ ꯃꯣꯏꯅꯁꯨ ꯍꯦꯛꯇ ꯏꯔꯨꯖꯕꯗ꯫ ꯃꯤꯅ ꯎꯈꯤꯗ꯭ꯔꯥ ꯍꯥꯏꯕꯒꯤ ꯉꯁꯥꯏꯒꯤ ꯊꯝꯃꯣꯏꯗ ꯍꯦꯛ ꯋꯥꯈꯜꯂꯣꯟ ꯅꯨꯡꯉꯥꯏꯇꯕ ꯐꯥꯎꯕ ꯃꯗꯨ ꯄꯨꯝꯅꯃꯛꯇꯣ ꯐꯥꯎꯗꯅꯕ ꯍꯥꯏꯇꯥꯔꯦ ꯃꯌꯥꯝꯒꯤ ꯐꯅꯕ ꯍꯥꯏꯇꯥꯔꯦ
ꯎꯝ ꯎꯝ ꯍꯧꯖꯤꯛ ꯍꯥꯏꯗꯤ ꯍꯥꯏ ꯁꯝꯅ ꯍꯥꯏꯔꯕꯗ ꯃꯣꯏ ꯂꯩꯔꯤꯕ ꯏꯟꯈꯠꯂꯤꯕ ꯅ ꯅ ꯅꯍꯥꯔ ꯃꯈꯩꯁꯦ ꯍꯥꯏꯗꯤ ꯅꯨꯄꯤꯗ ꯑꯣꯏꯔꯁꯨ ꯄꯥꯏꯗꯁꯨ ꯃꯣꯏꯁꯨ ꯈꯤꯇꯪ ꯍꯥꯏꯗꯤ ꯍꯥꯟꯅ ꯑꯍꯜ ꯑꯣꯏ ꯂꯃꯟ ꯑꯍꯜ ꯂꯃꯟ ꯑꯣꯏ ꯍꯥꯏ ꯃꯇꯝꯗꯗꯤ ꯃꯣꯏꯒꯤ ꯇꯧꯕ ꯃꯇꯝꯗ ꯑꯗꯨ ꯀꯩꯁꯨ ꯌꯥꯝꯅ ꯀꯩꯅꯣ ꯇꯧꯅꯈꯤꯗꯦꯕꯀꯣ꯫ ꯀꯣ ꯈꯟꯗꯣ ꯍꯥꯏꯗꯤ ꯑꯗꯨꯗ ꯀꯩꯁꯨ ꯍꯪꯕꯣꯏꯕ ꯈꯣꯠꯄ ꯑꯗꯒꯤ ꯍꯥꯏꯗꯤ꯫ ꯐꯖꯅ ꯃꯣꯏꯁꯨ ꯇꯧꯕ ꯅꯠꯇꯕ꯫ ꯀꯅꯥꯝꯇ ꯀꯩꯁꯨ ꯃꯣꯏꯗ ꯋꯥꯈꯜ ꯅꯨꯡꯉꯥꯏꯇꯕ ꯈꯣꯠꯇꯕ ꯑꯝꯇ ꯂꯩꯈꯤꯗꯦꯕ ꯑꯗꯨꯕꯨ ꯍꯅ ꯍꯧꯖꯤꯛꯇꯤ ꯏꯟꯈꯠꯂꯤꯕ꯫ ꯂꯩꯖ ꯃꯇꯝꯗ ꯍꯧꯖꯤꯛ꯫ ꯏꯟꯈꯠ ꯏꯟꯈꯠꯂꯛꯏꯕ ꯅꯍꯥꯔꯣꯁꯤꯡꯈꯩꯁꯤꯗꯤ ꯃꯣꯏꯗꯤ ꯈꯤꯇꯪ ꯃꯣꯏꯁꯤ ꯈꯔ ꯏꯀꯥꯏꯕ ꯍꯥꯏꯇꯥꯔꯦ꯫ ꯀꯣ ꯇꯧꯕ ꯈꯣꯄ ꯅꯨꯡꯉꯥꯏꯇꯕ ꯍꯪ ꯑꯣꯏꯕ ꯈꯤꯇꯪ꯫ ꯑꯗꯨꯅ ꯃꯣꯏꯁꯦ ꯂꯨꯖꯕ ꯈꯣꯠꯄꯁꯦ ꯈꯤꯇꯪ ꯍꯥꯏꯗꯤ ꯈꯤꯇꯪ ꯅꯨꯡꯉꯥꯏꯖꯗꯦ ꯑꯩꯉꯣꯟꯗ ꯍꯥꯏꯕꯦꯠ ꯑꯩꯈꯣꯏꯒꯤ ꯑꯉꯥꯡ ꯈꯔꯗꯅ ꯁꯨꯝ ꯁꯨꯝ ꯍꯥꯏꯔꯝꯃꯦꯕꯀꯣ ꯁꯨꯃꯥꯏꯅ ꯈꯥꯁꯤ ꯈꯪꯁꯤ ꯇꯃꯣ ꯁꯨꯃꯥꯏꯅ ꯈꯥꯁꯤ ꯈꯣꯠꯁꯤ ꯈꯤ ꯅꯪ ꯑꯩꯈꯣꯏꯅ ꯁꯨꯃꯥꯏꯅ ꯇꯧꯕꯔꯗꯤ ꯅꯨꯡꯉꯥꯏ ꯈꯣꯠꯂꯦꯅ ꯑꯝꯇꯗꯤ ꯈꯪꯗꯦ ꯈꯣꯠꯇꯦ ꯅꯨꯡꯉꯥꯏꯇꯦꯅꯀꯣ
ꯑꯗꯨ ꯐꯖꯕ ꯋꯥꯈꯜꯂꯣꯟꯅꯤ
ꯑꯗꯨꯃꯥꯏꯅ ꯇꯧꯕꯗꯨꯗ ꯍꯥꯏꯔꯛꯑꯦ ꯑꯗꯨꯅ ꯑꯩꯅ ꯐꯔꯦ ꯐꯔꯦ ꯑꯗꯨ ꯀꯩꯅꯣꯗ ꯑꯩꯅ ꯋꯥꯔꯤ ꯁꯥꯟꯅꯔꯒ ꯑꯍꯟ ꯃꯈꯩꯒ ꯋꯥꯔꯤ ꯁꯥꯟꯅꯔꯒ ꯁꯨꯃꯥꯏꯅ ꯇꯧꯅꯕ ꯈꯣꯠꯅꯕꯒ ꯁꯃꯥꯏꯅ ꯍꯥꯏꯔꯒ ꯈꯔꯒ ꯈꯣꯠꯂꯒ ꯇꯧꯔꯤꯕ ꯈꯣꯏꯖꯦ ꯑꯗꯨꯃꯥꯏꯟ ꯇꯧꯁꯦꯅ
ꯇꯧꯔ ꯇꯧꯔ ꯑꯈꯣꯏ ꯃꯌꯥꯝ ꯃꯥꯟꯅꯔꯒꯅꯦ ꯂꯩꯔꯤꯕ ꯑꯩꯈꯣꯏ ꯁꯦꯅꯤꯌꯔ ꯑꯩꯈꯣꯏꯖꯨ ꯑ ꯃꯌꯥꯝꯖꯨ ꯄꯨꯖꯜꯂꯦꯗꯅꯀꯣ ꯑꯗꯨꯒ ꯉꯁꯥꯏꯒꯤ ꯑꯍꯜ ꯂꯃꯟ ꯈꯔ ꯎꯅꯔꯦꯗꯅ ꯂꯩꯀꯥꯏꯒꯤ ꯃꯆꯤꯟ ꯇꯣꯡꯕ ꯈꯔ ꯂꯩꯗꯅꯀꯣ ꯃꯣꯏꯁꯤ ꯎꯅꯔꯒ ꯑꯩꯈꯣꯏꯒꯤ ꯑꯗꯗꯒꯤ ꯗꯣꯅꯦꯁꯟ ꯃꯆꯥ ꯑꯃ ꯆꯠꯂꯕ ꯍꯥꯏꯕꯗꯤ ꯊꯕꯛ ꯑꯃ ꯇꯧꯕ ꯍꯥꯏꯁꯤ ꯉꯁꯥꯏꯒꯤ ꯋꯥꯏꯗꯣꯏ ꯅꯠꯇ꯭ꯔꯥ ꯑꯗꯒꯤꯗꯤ ꯄꯣꯠ ꯆꯩ ꯄꯣꯠꯂꯝ ꯃꯌꯥꯝ ꯆꯪꯏꯤ ꯅꯠꯇ꯭ꯔꯥ ꯀꯅꯥꯒꯨꯝꯕ ꯄꯤꯅꯤꯡꯕ ꯌꯥꯎꯏꯤ ꯀꯅꯥꯒꯨꯝꯕ ꯄꯤꯅꯤꯡꯗꯕ ꯌꯥꯎꯏ
ꯎ ꯃꯥ
ꯅꯠꯇ꯭ꯔꯅꯦ ꯑꯗꯒꯤꯗꯤ ꯀꯅꯥꯒꯨꯝ ꯄꯨꯊꯣꯛꯅꯤꯡꯕ ꯌꯥꯎꯏꯤ ꯀꯅꯥꯒꯨꯝ ꯄꯨꯊꯣꯛꯅꯤꯡꯗꯕ ꯌꯥꯎꯏꯤ ꯑꯗꯨꯅ ꯃꯗꯨ ꯄꯨꯝꯅꯃꯛꯇꯨ ꯉꯁꯥꯏꯒꯤ ꯑꯃꯗꯖꯨ ꯑꯃꯗꯖꯨ ꯀꯥꯏꯗꯕ ꯍꯥꯏꯇꯥꯔꯦꯀꯣ ꯑꯗꯨꯅ ꯄꯨꯂꯞ ꯄꯨꯟꯖꯜꯂꯒ ꯉꯁꯥꯏꯒꯤ ꯑ ꯗꯣꯅꯦꯁꯟ ꯃꯆꯥ ꯑꯃ ꯆꯠꯂꯦꯗꯅ
ꯎꯝ
ꯑꯗꯨꯒ ꯄꯩꯁꯥꯗꯣ ꯑꯗꯨꯅ ꯉꯁꯥꯏ ꯄꯣꯠꯆꯩꯖꯦ ꯂꯩꯔꯒ ꯍꯥꯏꯇꯥꯔꯦ ꯄꯣꯠꯆꯩꯖꯦ ꯂꯩꯁꯜꯂꯕ ꯑꯗꯨꯒ ꯎꯝ ꯑꯆꯪꯕꯒꯩ ꯑꯦꯃꯥꯎꯟꯗꯣ ꯍꯣꯠꯂꯒ ꯑꯗꯨꯒ ꯉꯁꯥꯏ ꯀ꯭ꯂꯤꯅꯤꯡ ꯇꯥꯏꯞꯁꯦ ꯍꯧꯒꯗꯕꯅꯦꯕ ꯑꯥ ꯃꯥꯅꯦ ꯑꯗꯨꯅꯦ ꯑꯗꯨꯅꯦ ꯑꯈꯣꯏꯒꯤ ꯀꯝꯃꯤꯇꯤꯗꯣ ꯑꯗꯨꯒꯤ ꯐꯟꯁꯨ ꯂꯩꯍꯧꯗꯕ ꯌꯥꯗꯦꯕ
ꯎꯝ ꯏ ꯃꯥꯅꯦ ꯃꯥꯅꯦ ꯑꯗꯨ ꯐꯟꯗꯨꯅ ꯍꯌꯦꯡ ꯀꯩꯅꯣ ꯀꯩ ꯀꯝ ꯀꯩꯅꯣ ꯁꯤ ꯄꯣꯠ ꯆꯪꯉꯛꯄ ꯈꯣꯠꯄ ꯑꯗꯒꯤ ꯍꯔꯥꯎ ꯀꯨꯝꯍꯩ ꯂꯥꯛꯑꯁꯨꯀꯣ ꯑꯗꯨꯅ ꯑꯗꯨ ꯑꯗꯨꯝ ꯁꯤꯖꯤꯟꯅꯕ ꯌꯥꯏꯌꯦꯕ
ꯑꯗꯨꯅꯦ ꯑꯗꯨꯅꯦ ꯑꯈꯣꯏꯒꯤꯅꯦ ꯑꯥ ꯍꯥꯏꯔꯛꯑꯣ ꯍꯥꯏꯔꯛꯑꯣ
ꯍꯥꯏꯔꯛꯑꯣ ꯍꯥꯏꯔꯣ ꯍꯥꯏꯔꯣ ꯍꯥꯏꯕꯤꯔꯛꯑꯣ ꯍꯥꯏꯕꯤꯔꯛꯑꯣ
ꯑ ꯑꯈꯣꯏꯒꯤ ꯁꯨꯃꯥꯏꯅ ꯇꯧꯕ ꯌꯥꯏꯌꯦ ꯑꯈꯣꯏꯒꯤ ꯂꯩꯀꯥꯏꯗ ꯍꯧꯖꯤꯛ ꯁ꯭ꯋꯤꯝꯃꯤꯡ ꯄꯨꯜ ꯂꯩꯇꯦꯗꯅ
ꯑꯣ ꯃꯥꯅꯦ ꯃꯥꯅꯦ
ꯃꯁꯤ ꯑꯝꯇꯪ ꯂꯩꯗꯅꯀꯣ ꯑꯈꯣꯏ ꯃꯌꯥꯝ
ꯑꯣ ꯌꯥꯏꯌꯦ ꯌꯥꯏꯌꯦ ꯃꯣꯏꯖꯤ ꯃꯥꯅꯤ ꯃꯥꯅꯦ ꯍꯧꯖꯤꯛ ꯅꯍꯥꯔꯣꯏꯕꯖꯤꯡꯖꯤ ꯀꯩꯅꯣ ꯃꯣꯏꯖꯤꯀꯣ ꯑꯉꯥꯡꯁꯤꯡꯁꯦ ꯍꯥꯏꯗꯤ ꯃꯣꯏꯖꯤ ꯀꯩꯅꯣ ꯇꯧꯋꯦꯕꯀꯣ ꯎꯝ ꯃꯣꯏꯖꯤ ꯂꯨꯞ ꯍꯥꯏꯗꯤ ꯁ꯭ꯋꯤꯝꯃꯤꯡꯗ ꯁ꯭ꯋꯤꯝꯃꯤꯡ ꯀꯩꯅꯣ ꯀꯣ ꯀꯣꯝꯃꯤꯟ ꯀꯣꯝꯄꯤꯇꯤꯁꯟꯒꯨꯝꯕ ꯍꯥꯏ ꯇꯥꯔꯦꯀꯣ ꯃꯣꯏꯁꯤ ꯈꯔ ꯌꯥꯝꯅ ꯇꯧꯒꯂꯦ ꯍꯥꯏꯗꯤ ꯃꯣꯏꯗꯤ ꯐꯖꯅ ꯁ꯭ꯋꯤꯝꯃꯤꯡ ꯄꯨꯜ ꯀꯩꯀꯥ ꯁꯥꯗꯕꯅꯤꯅ ꯃꯣꯏ ꯇꯨꯔꯦꯟꯗꯒꯤꯕꯨꯗꯤ ꯇꯧꯖꯔꯛꯆꯕꯀꯣ
ꯑꯥ
ꯗꯨꯒ ꯍꯌꯦꯡ ꯃꯣꯏꯅ ꯀꯩꯒꯨꯝꯕ ꯑꯇꯣꯞꯄ ꯁ꯭ꯇꯦꯠꯀꯨꯝꯕ ꯊꯣꯛꯅꯤꯡꯉꯁꯨ ꯈꯣꯠꯅꯤꯡꯉꯁꯨ
ꯉꯁꯥꯏ ꯂꯩꯗꯅ ꯏꯁꯄ꯭ꯔꯣꯠꯁꯅꯤ ꯃꯣꯏꯗꯤ ꯎꯝ ꯍꯥꯏꯗꯤ ꯁ꯭ꯋꯤꯝꯃꯤꯡ ꯍꯥꯏꯖꯤ ꯏꯔꯣꯏꯕ ꯍꯥꯏꯕꯖꯤꯗꯤ ꯑꯈꯣꯏ ꯏꯁ꯭ꯄꯔꯣꯠ ꯃꯈꯜ ꯑꯃꯅꯦꯕ
ꯃꯥꯅꯦ ꯃꯥꯅꯦ
ꯎꯝ ꯑꯗꯨꯅ ꯃꯣꯏ ꯍꯌꯦꯡ ꯉꯁꯥꯏꯒꯤ ꯑꯈꯣꯏꯅ ꯍꯧꯖꯤꯒꯤ ꯃꯈꯣꯡꯗꯒꯤ ꯐꯖꯅ ꯏꯟꯕꯤꯒꯤ ꯇꯥꯔꯗꯤ
ꯃꯥꯅꯤ
ꯃꯈꯣꯡꯗꯒꯤ ꯐꯖꯅ ꯁꯞꯄꯣꯔꯠ ꯇꯧꯕꯤꯕ ꯇꯥꯔꯗꯤ ꯃꯇꯦꯡ ꯇꯧꯕꯤ ꯇꯥꯔꯗꯤ ꯍꯌꯦꯡ ꯃꯣꯏ ꯑꯥ ꯌꯧꯅ ꯆꯠꯄ ꯌꯥꯗꯣꯏꯅꯦꯕ ꯅꯠꯇ꯭ꯔꯥ ꯊꯥꯛ ꯋꯥꯡꯅ ꯀꯥꯕ ꯌꯥꯗꯣꯏꯅꯦꯕ ꯎꯝ ꯎꯝ ꯑꯗꯨꯅ ꯎꯝ ꯌꯥꯏ ꯑꯗꯨꯝꯇꯪ ꯉꯁꯥꯏꯒꯤ ꯍꯣꯏ ꯇꯥꯟꯅꯔꯒ ꯈꯣꯠꯂꯒ ꯍꯥꯏꯇꯥꯔꯦꯀꯣ
ꯎꯝ ꯎꯝ ꯁ꯭ꯋꯤꯝꯃꯤꯡ ꯄꯨꯜ ꯑꯗꯒꯤ ꯃꯣꯏꯒꯤ ꯑꯉꯥꯡ ꯑꯉꯥꯡ ꯈꯔꯅꯁꯨ ꯁꯨꯃꯥꯏꯅ ꯍꯥꯏꯔꯤꯕꯀꯣ ꯃꯣꯏꯒꯤ ꯐꯨꯠꯕꯣꯜ ꯒ꯭ꯔꯥꯎꯟꯖꯦ ꯕꯣꯜ ꯒ꯭ꯔꯥꯎꯟꯖꯤꯖꯨ ꯑꯝꯇꯪ ꯈꯤꯇꯪ ꯁꯤꯟꯖꯤꯟꯕꯤꯁꯤ ꯃꯣꯏ ꯐꯨꯠꯕꯣꯜꯒꯤ ꯃꯣꯏꯒꯤ ꯄꯣꯁ ꯀꯩꯀꯥꯁꯤ ꯑꯇ ꯈꯔ ꯁꯦꯝꯟꯖꯤꯟꯕꯤꯁꯤꯅꯀꯣ ꯑꯗꯒꯤ ꯕꯣꯜ ꯈꯤꯇꯪ ꯈꯔ ꯈꯤꯇꯪ ꯋꯥꯠꯂꯦ ꯈꯣꯠꯂꯦꯅꯀꯣ ꯑꯗꯨꯗ ꯑꯩꯈꯣꯏ ꯑꯗꯨꯒꯨꯝꯕꯕꯁꯤ ꯄꯨꯂꯞ ꯗꯣꯅꯦꯁꯟ ꯀꯩ ꯇꯧꯔꯒꯀꯣ ꯑꯗꯨꯒ ꯑꯩꯈꯣꯏꯒꯤ ꯍꯥꯏꯗꯤ ꯑꯍꯟ ꯃꯈꯩꯗꯒꯤꯁꯨ ꯈꯔ ꯈꯥꯏꯒꯠꯅꯔꯒꯀꯣ ꯁꯦꯝ ꯈꯨꯞꯇ ꯂꯣꯏ ꯌꯥꯕꯨꯗꯤ ꯌꯥꯕ ꯉꯥꯛꯇꯅꯦꯕꯀꯣ ꯈꯔ ꯈꯤꯇꯪ ꯄꯩꯁꯥꯕꯨꯗꯤ ꯈꯤꯇꯪ ꯌꯥꯝꯕ ꯑꯣꯏꯔꯁꯨ ꯌꯥꯝꯗ꯭ꯔ ꯑꯣꯏꯔꯁꯨꯀꯣ ꯑꯗꯗꯤ ꯑꯋꯥꯠꯄ ꯑꯣꯏꯔꯁꯨ ꯑꯩꯈꯣꯏꯅ ꯈꯔ ꯑꯣꯏ ꯃꯦꯟꯁꯤꯜꯂꯁꯨꯀꯣ ꯑꯉꯥꯡꯈꯩ ꯃꯣꯏꯁꯤ ꯏꯟꯈꯠꯂꯛꯕ ꯃꯣꯏꯈꯩ ꯃꯣꯏꯁꯤꯁꯨ ꯃꯣꯏꯁꯨ ꯅꯤꯌꯣꯝ ꯆꯨꯝꯅ ꯆꯠꯆꯅ ꯁꯦ ꯈꯜꯂꯦꯕꯀꯣ ꯑꯗꯒꯤ
ꯕꯦꯠꯃꯤꯟꯇꯟ ꯀꯩꯀꯥ ꯔꯦꯀꯦꯠ ꯀꯩꯀꯥꯁꯨ ꯈꯔ ꯍꯣꯏ ꯃꯣꯏꯅ ꯂꯩꯕ ꯉꯝꯗꯕ ꯃꯈꯩꯁꯨ ꯂꯩ ꯑꯣꯏꯕ ꯋꯥꯉꯥꯡ ꯈꯔ ꯂꯩꯑꯦꯕꯀꯣ ꯑ ꯃꯣꯏꯖꯨ ꯁꯥꯟꯗꯤ ꯁꯥꯟꯅꯅꯤꯡꯖꯕ ꯃꯣꯏꯖꯨ ꯌꯥꯝꯅ ꯍꯩꯗꯤ ꯍꯩꯕꯀꯣ ꯁꯥꯟꯅꯕ ꯑꯗꯣ ꯃꯣꯏꯖꯨ ꯂꯩꯖꯗꯕ ꯈꯣꯠꯇꯕ ꯃꯣꯏꯗꯁꯨꯀꯣ ꯍꯥꯏꯗꯤ ꯃꯇꯦꯡ ꯑꯣꯏꯅꯀꯣ ꯈꯔ ꯂꯩꯕ ꯈꯣꯠꯄ ꯇꯧꯔꯒ ꯑꯈꯣꯏꯒꯤ ꯎꯝ ꯔꯦꯠꯀ ꯑꯗꯒꯤꯁ ꯑꯗꯩ ꯁꯦꯝꯗ ꯈꯣꯠꯇꯅ ꯁꯥꯟꯅꯐꯝꯗꯨꯁꯨ ꯍꯧꯖꯤꯛꯀꯤ ꯕꯦꯠꯃꯤꯟꯇꯟ ꯁꯥꯟꯅꯐꯝꯗꯨꯁꯨ ꯁꯨ ꯁꯦꯝꯗꯅꯀꯣ ꯑꯗꯨꯒꯨꯝꯕꯁꯦ ꯅꯨꯡꯉꯥꯏꯗꯤ ꯄ꯭ꯔꯞ ꯍꯥꯏꯗꯤ ꯇꯞ ꯇꯞꯅ ꯄꯥꯈꯠꯄ ꯍꯥꯏꯇꯥꯔꯦꯀꯣ
ꯃꯥꯅꯦ ꯃꯥꯅꯦ ꯃꯥꯅꯦ ꯃꯥꯅꯦ ꯑꯦ ꯌꯥꯏꯌꯦ ꯇꯧꯔꯤꯁꯤ ꯇꯧꯔꯤꯁꯤ ꯇꯧꯁꯤ ꯑꯉꯥꯡꯉꯒꯤꯁꯨ ꯉꯁꯥꯏꯒꯤ ꯏꯁꯄꯣꯔꯠꯁꯀꯤ ꯂꯩꯗꯅ ꯏꯁꯄꯣꯔꯠꯁꯤꯅꯗꯤ ꯑꯩꯈꯣꯏꯗꯤ ꯑꯩꯈꯣꯏꯒꯤꯗꯤ ꯃꯥꯏꯅꯤꯅ ꯍꯥꯏꯇꯥꯔꯦ ꯑꯗꯨꯅ ꯉꯁꯥꯏ ꯃꯗꯨꯗ ꯀꯝꯗꯧꯅ ꯑꯩꯈꯣꯏꯅ ꯃꯇꯦꯡ ꯇꯧꯒꯗꯒꯦ ꯀꯝꯗꯧꯅ ꯑꯐꯕ ꯑꯉꯥꯡ ꯄꯨꯊꯣꯛꯀꯗꯒꯦ ꯍꯥꯏꯕꯅꯆꯤꯡꯕꯗꯣ ꯑꯩꯈꯣꯏ ꯉꯁꯥꯏꯒꯤ ꯇꯧꯗꯕ ꯌꯥꯗꯦꯕ ꯑꯗꯨ ꯄꯣꯠꯇꯣ ꯈꯤꯇꯪ ꯉꯁꯥꯏ ꯐꯖꯅ ꯇꯥꯟꯅꯔꯒ ꯂꯩꯗꯅ ꯀꯃꯥꯏ ꯀꯃꯥꯏꯅ ꯇꯧꯁꯤꯒꯦ ꯍꯥꯏꯕꯗꯣ ꯇꯥꯟꯅꯔꯒ ꯇꯧꯒꯗꯕꯅꯦꯕ ꯇꯧꯁꯤ ꯇꯧꯁꯤ ꯃꯗꯨ ꯇꯧꯕ ꯌꯥꯏ ꯃꯗꯨ ꯇꯧꯕ ꯌꯥꯏ ꯃꯥꯅ ꯌꯥꯝ ꯐꯖꯕ ꯋꯥꯈꯜꯂꯣꯟꯅꯤ ꯌꯥꯝ ꯑꯗꯒꯤꯗꯤ ꯌꯥꯝ ꯀꯥꯟꯅꯕ ꯉꯁꯥꯏ ꯉꯁꯥꯏꯒꯤ ꯑꯥꯏꯗꯤꯌꯥꯅꯦ ꯍꯥꯏꯇꯥꯔꯦ ꯋꯥꯈꯜꯂꯣꯟꯅꯦ ꯃꯗꯨꯁꯨ ꯎꯝ ꯑꯗꯨꯅ ꯄꯨꯟꯅ ꯍꯣꯠꯅꯃꯤꯟꯅꯔꯒ
ꯑꯣꯟꯅ ꯃꯤꯅ
ꯑꯃꯨꯛꯇꯪ ꯃꯥꯏ ꯄꯥꯛꯅꯕ
ꯎꯝ ꯍꯌꯦꯡ ꯃꯣꯏ ꯃꯣꯏꯅ ꯃꯥꯏ ꯎꯠꯇꯣꯏꯅꯤ ꯑꯩꯈꯣꯏꯒꯤ ꯁꯨꯃꯥꯏꯅ ꯇꯧꯔꯒ ꯁꯦꯝꯕꯤꯔꯛꯑꯦ ꯄꯤꯔꯛꯑꯦ ꯑꯗꯨ ꯁꯨꯃꯥꯏꯅ ꯇꯧꯔꯒ ꯂꯥꯛꯑꯦ ꯈꯣꯠꯂꯦ ꯀꯥꯏꯒꯅ ꯍꯣꯏ ꯍ ꯅꯨꯡꯉꯥꯏꯖꯒꯗꯣꯏꯅꯦ ꯃꯣꯏꯒꯤꯗꯃꯛꯇ ꯍꯣꯠꯅꯕꯤꯔꯒ ꯃꯣꯏꯅ ꯁꯨꯃꯥꯏꯅ ꯇꯧꯕꯤꯔꯛꯄ ꯎꯝ ꯃꯥꯅꯤ ꯃꯥꯅꯤ ꯎꯝ ꯎꯝ